ꯑ ꯑꯩꯅ ꯇꯧꯕꯗꯤ ꯌꯥꯏꯅꯦ
ꯍꯦꯍꯦꯍꯦ ꯀꯩꯅ ꯀꯩꯅꯣꯝꯃ ꯁꯣꯏꯔꯝꯃꯅꯤ ꯑꯗꯨꯏꯅꯦ
ꯑꯣ ꯑꯗꯨꯃꯥꯏꯅ ꯑꯣꯏꯔꯝꯅꯦ ꯅꯪꯒꯤꯗꯣ ꯑꯞꯗꯦꯠ ꯈꯔ ꯇꯧꯗꯕ ꯑꯣꯏꯔꯝꯗꯣꯏꯕ
ꯑꯩꯒꯤꯗꯣ ꯍꯣꯏ ꯑꯥ ꯃꯊꯛꯀꯤꯗꯣ ꯌꯥꯗꯕꯅꯦꯕ ꯑꯗꯨꯒꯤꯗꯣ ꯑꯩꯗꯤ ꯎꯪꯉꯒ ꯂꯩꯔꯤꯕ ꯑꯗꯨꯒꯤ ꯑꯣꯏꯔꯝꯅꯤ ꯅꯪ ꯅꯪꯒꯤꯗꯤ ꯌꯥꯔꯕ ꯑꯗꯨꯏꯗꯣ
ꯍꯣꯏ ꯆꯥꯛ ꯆꯥꯔꯕꯣ
ꯑꯩ ꯈꯔ ꯀꯨꯏꯔꯦ ꯊꯥꯔꯇꯤ ꯃꯤꯅꯤꯠꯁ ꯀꯨꯝꯕꯗꯤ ꯁꯨꯔꯝꯃꯅꯤ ꯅꯪꯗꯤ
ꯑꯩꯈꯣꯏꯁꯨ ꯆꯥꯛ ꯆꯥꯕ ꯂꯣꯏꯔꯒ ꯇꯦꯔꯦꯁꯇ ꯀꯥꯔꯤꯅꯦ ꯁꯥꯃꯟꯕꯒꯤꯀꯣ ꯁꯤꯗ ꯕꯣꯜ ꯁꯥꯟꯅꯕꯒꯤ ꯃꯇꯝ ꯇꯥꯗ꯭ꯔꯤꯐꯥꯎ ꯁꯤ ꯂꯩꯔꯅꯤ
ꯃꯊꯛ ꯇ
ꯍꯣꯏ
ꯑꯦ ꯍꯧꯖꯤꯛꯀꯤ ꯇꯋꯦꯜꯚ ꯊꯥꯔꯇꯤꯒꯤꯗꯣ ꯉꯥꯏꯗꯣꯏꯔꯣ
ꯍꯣꯏ ꯔꯨꯝꯗꯗꯤ ꯌꯥꯝ ꯁꯥꯏꯌꯦꯕ ꯉꯥꯏꯕꯗꯣ ꯌꯥꯝ ꯄꯥꯕ ꯅꯠꯇꯦꯗ ꯁꯤꯅꯁꯨ ꯑꯃꯨꯛ ꯌꯦꯡꯕꯤꯒꯦ ꯇꯧꯕ
ꯑ ꯃꯤ ꯀꯌꯥ ꯑꯣꯏꯒꯦ ꯃꯤ ꯀꯌꯥ ꯌꯦꯡꯗꯣꯏꯅꯣ
ꯏꯆꯦ ꯍꯣꯏꯅꯤ ꯈꯛꯇꯅꯦ
ꯑꯣꯗꯨꯁꯨ ꯆꯠ ꯆꯠ ꯏꯁ ꯑꯩꯗꯤ ꯅꯨꯄꯥꯒ ꯌꯥꯎꯕ꯭ꯔꯥ ꯈꯜꯂꯨꯔꯦ ꯑꯗꯨ ꯌꯥꯝ ꯏꯟꯇꯔꯦꯁ ꯂꯩꯕ ꯑꯗꯨꯗ ꯍꯥꯏꯕꯗꯤ ꯑꯌꯥꯝꯕꯁꯤꯡꯅ ꯆꯠꯅꯕ ꯄꯥꯁꯤꯒꯥ ꯌꯦꯡꯕ꯭ꯔꯥ ꯈꯜꯂꯦ ꯌꯥꯝ ꯅꯨꯡꯉꯥꯏꯅ ꯌꯥꯝ ꯏꯟꯇꯔꯦꯁ ꯂꯩꯕꯗꯣ ꯏꯁꯤꯡ ꯑꯩꯁꯨ ꯉꯥꯏꯗꯣꯏꯅꯦ ꯌꯦꯡꯗꯣꯏꯅꯦ ꯑꯩꯁꯨ ꯌꯦꯡꯗꯣꯏꯅꯦꯕ ꯑꯗꯨꯒꯤ ꯑꯃ ꯌꯦꯡꯒꯅꯤ ꯑꯗꯨꯒ ꯄꯨꯡ ꯃꯉꯥꯒꯤꯗꯣ ꯑꯃꯨꯛ ꯌꯦꯡꯒꯅꯤꯕ ꯏꯁꯄꯦꯟꯒꯤ ꯑꯃ ꯂꯩꯕꯗꯣ
ꯑꯣ ꯍꯣꯏꯅꯦ ꯑꯩꯈꯣꯏꯁꯨ ꯑꯗꯨꯗ ꯁꯄꯣꯔꯠ ꯇꯧꯕꯅꯦ
ꯍꯩ ꯍꯧꯖꯤꯛꯀꯤ ꯇꯨꯋꯦꯜꯚ ꯊꯥꯔꯇꯤꯁꯤꯅ ꯀꯔꯝꯕ ꯁꯞꯄꯣꯔꯠ ꯇꯧꯔꯤꯅꯣ
ꯐ꯭ꯔꯥꯟꯁꯇ ꯇꯧꯕꯅꯦ
ꯑꯦ ꯌꯥꯝ ꯃꯅ ꯌꯥꯝ ꯃꯟꯅꯔꯦꯅꯦ ꯈꯪꯗꯦ ꯑꯗꯣ ꯈ꯭ꯋꯥꯏꯗꯒꯤ ꯄꯥꯝꯕ ꯇꯤꯝꯗꯨꯅ ꯀꯌꯥ ꯀꯔꯤ ꯑꯣꯏꯒꯦ
ꯑꯁ ꯑꯩꯒꯤ ꯑꯩꯅ ꯄꯥꯝꯕ ꯃꯇ ꯃꯇꯝꯗꯤ ꯁꯤꯈ꯭ꯔꯦ ꯀꯣꯔꯤꯌꯥ
ꯀꯣꯔꯤꯌꯥꯔꯣ ꯑꯦ ꯆꯪ ꯆꯪꯕꯅꯦ ꯀꯩꯅꯣꯗ ꯑꯔꯥꯎꯟ ꯊꯥꯔꯇ ꯇꯨꯗ
ꯁꯤꯈ꯭ꯔꯦ ꯍꯥꯏꯕ ꯅꯠꯇ꯭ꯔꯣ ꯅꯍꯥꯟ ꯁꯤꯕꯗꯣ ꯁꯤꯔꯦ ꯍꯥꯏꯌꯦꯅ
ꯄꯣꯗꯤ ꯄꯣꯕꯅꯦꯕ
ꯍꯣꯏ
ꯁꯣ ꯃꯣꯏꯗꯣ ꯍꯧꯖꯤꯛꯀꯤ ꯄꯨꯜ ꯑꯃꯗ ꯇꯤꯝ ꯃꯔꯤ ꯂꯩꯕꯗꯣ
ꯍꯣꯏ
ꯇꯤꯝ ꯃꯔꯤ ꯂꯩꯕꯗꯣ ꯃꯣꯏꯗꯣ ꯊꯥꯔꯠ ꯇꯥꯕꯅꯦꯕ ꯄꯣꯏꯟꯁ ꯑꯍꯨꯝ ꯁꯨꯕꯗ ꯂꯩꯕꯅꯦꯕ ꯑꯗꯨꯝ ꯔꯥꯎꯟ ꯑꯥꯎꯠꯁꯥꯏꯗꯠꯇ ꯇꯨ ꯁꯥꯟꯅꯈꯤꯒꯅꯤ ꯅꯣꯛ ꯑꯥꯎꯇ ꯆꯪꯉꯛꯑꯕꯅꯦ ꯁꯤꯡꯉꯤꯕꯅꯦꯕ ꯊꯥꯔꯇꯤ ꯑꯔꯥꯎꯟ ꯑꯐ ꯊꯥꯔꯇꯤ ꯇꯨꯗ ꯆꯪꯗꯤ ꯆꯪꯉꯕꯅꯦꯕ
ꯑꯃꯨꯛꯀ ꯁꯥꯟꯅꯗꯣꯏꯅꯦꯀꯣ ꯑꯗꯨꯗꯤ
ꯎꯝ ꯁꯥꯟꯅꯒꯗꯕ ꯃꯥꯜꯂꯦ ꯍꯣꯏ ꯃꯣꯏ ꯊꯥꯔꯠ ꯄꯣꯏꯟꯗꯗꯤ ꯂꯩꯕꯅꯦꯕ ꯑꯗꯣ ꯈꯪꯗ꯭ꯔꯗꯤ ꯃꯣꯏ ꯁꯦ ꯄ꯭ꯂꯦ ꯑꯃꯗꯤ ꯋꯥꯠꯂꯤꯕꯅꯤꯒꯨꯝ ꯇꯧꯕꯅꯦꯕ ꯇꯤꯝ ꯀꯣꯔꯤꯌꯥ ꯅꯠꯇꯕ ꯑꯇꯣꯞꯄ ꯇꯤꯝꯗꯣ ꯃꯣꯏꯅ ꯀꯥꯔꯗꯤ ꯂꯩꯍꯥꯎꯕꯒꯤ ꯆꯥꯟꯁꯇꯤ ꯂꯩꯗꯤ ꯂꯩꯕꯅꯦ
ꯃꯣꯏ ꯌꯦꯡꯕ ꯇꯥꯔꯦ ꯍꯣꯏ ꯍꯥꯏꯗꯤ ꯃꯣꯏ ꯃꯁꯛ ꯂꯣꯏ ꯐꯖ ꯖꯕ ꯒꯤꯀꯣ
ꯑꯩꯁ ꯃꯁꯛ ꯂꯣꯏ ꯐꯖꯩꯌꯦꯕ
ꯑꯥ
ꯍꯥꯥ
ꯅꯣꯏꯗꯤ ꯀꯅꯥ ꯀꯅꯥ ꯌꯦꯡꯗꯣꯏꯅꯣ
ꯑꯩꯁꯦ ꯅꯍꯥꯟꯗꯤ ꯐꯥꯏꯅꯦꯜꯒꯨꯝꯕ ꯃꯔꯛ ꯃꯔꯛꯇ ꯃꯦꯠꯁꯇꯗꯤ ꯑ ꯏꯃꯥꯟꯅꯕꯁꯤꯡꯗ ꯌꯦꯡꯕ ꯆꯠꯂꯦꯕ ꯑꯗꯣ ꯉꯁꯤꯒꯤꯁꯤꯅ ꯏꯊꯟꯗ ꯌꯦꯡꯒꯅꯤ ꯉꯁꯤ ꯇꯨꯌꯦꯜꯐ ꯊꯥꯔꯇꯤꯗ ꯑꯣꯏꯕꯩ ꯍꯌꯦꯡꯁꯦ ꯑꯌꯨꯛꯇ ꯊꯕꯛ ꯆꯠꯀꯗꯕ ꯂꯩꯌꯦꯕ ꯑꯗꯨꯗ ꯑꯗꯨꯒꯤ ꯆꯠꯂꯔꯣꯏꯒꯦ ꯇꯧꯕꯅꯦꯗ ꯌꯨꯝꯗ ꯑꯣꯏꯅ ꯌꯦꯡꯉ ꯐꯣꯟꯗꯒꯤ ꯑꯣꯏꯅ ꯌꯦꯡꯉꯒꯦ ꯇꯧꯕ ꯅꯣꯏꯗꯤ ꯀꯩꯅꯣ ꯐꯣꯟꯗ ꯌꯦꯡꯗꯣꯏꯔꯣ ꯇꯤꯚꯤꯗ ꯌꯦꯡꯗꯣꯏꯔꯣ
ꯈꯣꯏꯅꯤ ꯈꯣꯏ ꯏꯆꯦꯈꯣꯏꯅꯤꯗꯤ ꯂꯦꯞꯇꯣꯞꯇ ꯌꯦꯡꯗꯣꯏꯅꯦ
ꯂꯦꯞꯇꯣꯞꯇ ꯑꯆꯥ
ꯐꯣꯟꯗꯗꯤ ꯐꯣꯟꯗꯗꯤ ꯏꯄꯦꯟ ꯄꯦꯟꯗꯦꯕ ꯃꯆꯥ ꯑꯣꯏꯕꯒꯤ
ꯑꯅꯤꯗꯣ ꯇꯤꯝꯗꯣ ꯇꯣꯉꯥꯟ ꯇꯣꯉꯥꯟꯕ ꯑꯣꯏꯔꯗꯤ ꯅꯨꯡꯉꯥꯏꯒꯗꯕꯅꯤꯅꯦ
ꯇꯣꯡꯉꯥꯟꯗꯦꯗ ꯑ ꯅꯍꯥꯟꯗꯤ ꯇꯣꯡꯉꯥꯜꯂꯦꯕꯀꯣ ꯉꯁꯤꯗꯤ ꯆꯞ ꯃꯥꯟꯅꯩ
ꯑꯗꯨ ꯇꯣꯉꯜꯂꯗꯤ ꯅꯨꯡꯉꯥꯏꯒꯗꯕꯅꯤꯅꯦ ꯍꯥꯏꯕꯗꯤ ꯕꯣꯜꯗꯤ ꯕꯣꯜ ꯌꯦꯡꯕꯒꯤ ꯃꯍꯥꯎꯗꯣ ꯂꯩꯕꯅꯦꯕ
ꯍꯣꯏ
ꯍꯦꯟꯅ ꯅꯨꯡꯉꯥꯏꯕꯅꯦꯕ ꯇꯤꯝꯗꯣ ꯃꯤ ꯁꯞꯄꯣꯔꯇꯔꯗꯣ ꯇꯣꯉꯥꯟ ꯇꯣꯉꯥꯟꯕ ꯑꯣꯏꯔꯗꯤ
ꯑ
ꯀꯔꯤ ꯃꯊꯦꯜ ꯆꯥꯔꯒꯦ ꯉꯁꯤꯗꯤ
ꯁꯧꯒ꯭ꯔꯤꯒ ꯁꯧꯒ꯭ꯔꯤꯗꯣ ꯆꯝꯊꯣꯡ ꯊꯣꯡꯉꯒ ꯑꯗꯨꯒ ꯁꯣꯏꯕꯨꯝ ꯍꯥꯏꯕ꯭ꯔꯥ ꯅꯠꯇꯦ ꯎꯁꯣꯏꯗꯣ ꯎꯁꯣꯏꯗꯣ ꯎꯝ ꯃꯣꯔꯣꯛ ꯃꯦꯠꯂꯒ ꯀꯥꯡꯉꯧ ꯑꯃ ꯇꯧꯔꯦ ꯆꯥꯔꯦ
ꯑꯠꯆꯥ ꯑꯠꯆꯥ ꯁꯥꯎꯒ꯭ꯔꯤꯗꯨꯗꯤ ꯃꯅꯥꯏꯅꯦ ꯁꯧꯒ꯭ꯔꯤꯒ ꯁꯧꯒ꯭ꯔꯤꯒ ꯕꯤꯟꯁ
ꯑꯥ
ꯀꯩꯗꯧꯖꯥꯠꯅꯣ
ꯈꯪꯗꯦ ꯁꯧꯒ꯭ꯔꯤꯗꯣ ꯌꯥꯝ ꯍꯥꯎꯋꯦ ꯑꯩꯗꯤ ꯑꯩꯒꯤ ꯐꯦꯚꯣꯔꯥꯏꯠꯅꯦ ꯃꯅꯥ ꯃꯁꯤꯡꯗ ꯍꯥꯏꯔꯗꯤ
ꯑꯗ ꯑꯗ ꯑꯩꯗꯣ ꯁꯧꯒ꯭ꯔꯤ ꯈꯛ ꯊꯣꯡꯕꯗꯤ ꯍꯥꯎꯇꯦꯗ ꯃꯤꯛꯁ ꯈꯔ ꯇꯧꯅꯔꯒꯀꯣ ꯈꯥꯃꯦꯟ ꯑꯈꯥꯕꯗꯣ ꯈꯪꯕ꯭ꯔꯣ
ꯍꯣꯏ ꯈꯪ ꯑꯁ ꯈꯪꯗꯦ ꯅꯣꯏꯁꯦ ꯅꯪ ꯀꯩꯅꯣ ꯑꯩꯈꯣꯏꯒꯤ ꯖꯥꯠ ꯃꯛꯇꯤ ꯅꯠꯇ꯭ꯔꯁꯨ ꯅꯪ ꯀꯩꯅꯣ ꯇ꯭ꯔꯥꯚꯦꯜꯗꯗꯤ ꯆꯤꯡꯉꯝꯃꯅꯤ ꯆꯤꯡꯕ꯭ꯔꯥ
ꯀꯩꯗꯧꯔꯒꯦ
ꯅ ꯏꯟꯁꯥꯡꯗꯣ ꯆꯥꯕꯁꯇꯥꯏꯜꯗꯣ ꯈꯔ ꯃꯥꯟꯅꯔꯛꯄ ꯍꯣꯏ ꯅꯪꯅ ꯍꯧꯖꯤꯛ ꯁꯧꯒ꯭ꯔꯤ ꯁꯧꯒ꯭ꯔꯤꯒ ꯈꯥꯃꯦꯟ ꯑꯁꯤꯟꯕꯗꯨꯗꯤꯀꯣ ꯏꯃꯅꯕꯤ ꯑꯩꯅ ꯅꯍꯥꯟ ꯇꯤꯟꯅꯔꯛꯄꯗꯤ ꯃꯣꯏ ꯑꯗꯨꯃꯥꯏꯅ ꯆꯥꯗꯦꯕ
ꯑꯩꯈꯣꯏꯗꯤ ꯆꯥꯕꯅꯤꯅꯦ ꯃꯥꯟꯅꯔꯝꯃꯅꯤ ꯀꯩꯅꯣ
ꯑ ꯅꯪꯅ ꯆꯥꯕꯗꯨꯗꯤ ꯑꯩꯈꯣꯏꯒ ꯃꯥꯟꯅꯩꯑꯌꯦꯕ ꯍꯥꯏꯕꯗꯤ ꯌꯦꯟꯁꯥꯡꯒꯤ ꯇꯥꯏꯞꯇꯣ ꯑꯩꯈꯣꯏꯅ ꯃꯤꯛꯁ ꯇꯧꯕꯗꯣ ꯑꯗꯨꯝ ꯎꯝ ꯍꯧꯖꯤꯛ ꯑꯩꯅ ꯍꯥꯏꯕ ꯑꯁ ꯅꯪꯅ ꯈꯥꯃꯦꯟ ꯑꯁꯤꯟꯕꯒ ꯀꯩꯅꯣꯗꯣ ꯁꯧꯒ꯭ꯔꯤꯗ ꯑꯩꯈꯣꯏ ꯈꯛ ꯆꯥꯕꯅꯦꯕ ꯑꯩꯈꯣꯏꯒ ꯑꯣꯏ ꯅꯣꯏꯒꯥꯏꯒꯀꯣ ꯑꯗꯨꯒ ꯍꯧꯖꯤꯛ ꯃꯦꯖꯣꯔꯤꯇꯤ ꯂꯩꯕꯈꯣꯏꯗꯣ ꯑꯗꯨꯗꯤ ꯃꯣꯏ ꯑꯗꯨꯃꯥꯏꯅ ꯆꯥꯗꯕꯅꯦꯕ ꯍꯩꯇꯤ ꯍꯥꯏꯕꯅꯦꯕ ꯑꯗꯨꯒꯤ ꯑꯗꯨꯗ ꯑꯩꯅ ꯈꯪꯕ ꯑꯩꯁꯨꯅꯦ ꯑꯩ ꯁꯧꯒꯔꯤ ꯑꯗꯨ ꯑꯈꯥꯕꯗꯤ ꯈꯪꯗꯦ ꯁꯒ꯭ꯔꯤꯗꯤꯀꯣ ꯅꯨꯡꯇꯤꯒꯤ ꯊꯣꯡꯉꯁꯨ ꯍꯥꯎꯋꯦꯗ
ꯑꯩꯁ ꯁꯤꯟꯃꯜꯂꯦꯗ ꯅꯨꯡꯇꯤ ꯆꯥꯔꯗꯤ ꯍꯥꯎꯗ꯭ꯔꯦ ꯑꯩꯗꯤ ꯃꯔꯛ ꯃꯔꯛꯇ ꯑꯩꯅ ꯄꯥꯝꯃꯤꯁꯤꯅ ꯃꯔꯛ ꯃꯔꯛꯇꯅꯤ ꯑꯗꯣ ꯑꯃꯔꯛꯀꯨꯝꯕ ꯊꯣꯡꯕꯗꯣ ꯑꯣꯏꯅ ꯄꯥꯝꯃꯤꯅꯤ ꯅꯨꯡꯇꯤꯒꯤ ꯄꯥꯝꯕ ꯅꯠꯇꯦꯗ
ꯁꯟꯁꯥꯒꯤ ꯃꯀꯥꯟꯗꯣ ꯍꯥꯞꯄꯒ ꯌꯥꯝꯃ ꯍꯥꯎꯕꯅꯦ
ꯑꯥ
ꯑꯗꯣ ꯅꯣꯏ ꯁꯧꯒ꯭ꯔꯤ ꯔꯦꯠꯇꯣ ꯈꯪꯕ꯭ꯔꯣ
ꯍꯣꯏ ꯍꯣꯏ ꯈꯪꯉꯦ ꯈꯪꯉꯦ ꯑꯗꯨꯅ ꯍꯦꯅꯤ
ꯑꯗꯨ ꯑꯩꯗꯤ ꯑꯗꯨꯅ ꯍꯦꯟꯅ ꯄ ꯑꯩꯗꯤ ꯌꯥꯝ ꯁꯤꯟꯕꯁꯤꯡꯗꯤ ꯂꯣꯏ ꯄꯥꯝꯃꯦꯕꯀꯣ ꯑꯗꯨꯅ ꯈ꯭ꯋꯥꯏꯗꯩ ꯐꯦꯚꯔꯥꯏꯠꯅꯦ
ꯑꯩꯁꯦ ꯁꯤꯟꯕ ꯄꯥꯝꯕꯁꯦ ꯌꯥꯝ ꯀꯥ ꯍꯦꯟꯅ ꯄꯥꯝꯕ ꯑꯣꯏꯗꯦꯗꯥ ꯑꯗꯨꯝ ꯆꯥꯡ ꯑꯃꯗ ꯎꯝ ꯆꯝꯄ꯭ꯔꯥꯒꯨꯝꯕꯁꯨ ꯄꯥꯝꯃꯦ ꯑꯗꯨꯝ ꯑꯗꯨ ꯀꯥ ꯍꯦꯟꯅ ꯄꯥꯝꯕꯗꯤ ꯑꯣꯏꯗꯦꯕ ꯄꯥꯝꯃꯦ ꯄꯥꯝꯃꯦ ꯍꯥꯏꯔꯁꯨ ꯌꯥꯝ ꯄꯥꯝꯕꯗꯤ ꯑꯣꯏꯗꯦꯗꯤ
ꯑꯣ ꯅꯪ ꯍꯧꯖꯤꯛ ꯀꯩꯗꯧꯔꯤꯅꯣ
ꯆꯥꯛ ꯇꯣꯛꯄꯩ ꯉꯍꯥꯛ ꯃꯄꯥꯟꯗ ꯊꯣꯛ ꯆꯥꯛ ꯇꯣꯛꯄ ꯂꯣꯏꯕꯒꯤ ꯅꯍꯥꯛ ꯒꯥꯔꯤ ꯆꯥꯛ ꯇꯣꯛꯄꯒꯤ ꯉꯥꯏꯍꯥꯛ ꯗꯥꯔꯤꯁꯟꯒꯤ ꯇꯥꯏꯞꯇ ꯃꯄꯥꯟꯗ ꯊꯣꯛꯎꯅꯦꯕ
ꯑꯣ ꯑꯗꯨꯅꯦ ꯕꯣꯜ ꯌꯦꯡꯗ꯭ꯔꯤ ꯐꯥꯎꯗꯤ ꯅꯪꯁꯨ ꯐꯣꯟ ꯇꯧꯔ ꯂꯩꯕ ꯇꯔꯦꯅ
ꯐꯣꯟꯖꯦ ꯁꯤꯅ ꯂꯥꯁ ꯑꯣꯏꯔꯅꯤ ꯉꯍꯥꯛ ꯑꯩ ꯀꯩꯅꯣ ꯑꯃ ꯌꯦꯡꯒꯅꯤ ꯁꯤꯅꯦꯃꯥ ꯑꯃ ꯌꯦꯡꯤꯅꯤꯉꯥꯏ ꯂꯩꯌꯦꯕ ꯉꯁꯤ
ꯑꯣ
ꯑꯗꯨ ꯂꯥꯏꯟꯗ ꯑꯗꯨꯝ ꯌꯦꯡꯉꯗꯣꯏꯅꯦ ꯑꯗꯨ ꯌꯦꯡꯉꯒ ꯋꯥꯔꯜ ꯀꯞ ꯌꯦꯡꯒꯅꯤ
ꯑꯣ
ꯑꯗꯨꯒ ꯇꯨꯝꯃꯒ ꯐꯥꯏꯚꯇ ꯑꯃꯨꯛ ꯍꯧꯒꯠꯂꯛꯑꯣ ꯌꯦꯡꯉꯅꯤ ꯇꯨꯝꯕꯁꯦ ꯅꯨꯡꯇꯤꯒꯤ ꯌꯦꯡꯕ ꯑꯁ ꯃꯤꯠꯀ ꯂꯣꯏ ꯅꯥꯔꯕꯅꯦ ꯨꯑꯃꯨꯛ ꯑ ꯅꯨꯡꯊꯤꯟ
ꯍꯥꯏꯌꯣ
ꯅꯨꯡꯊꯤꯟꯗ ꯇꯨꯝꯒꯗꯕ ꯑꯣꯏꯔꯗꯤ ꯐꯕꯅꯦꯕ ꯑꯗꯣ ꯍꯌꯦꯡꯁꯦ ꯑꯃꯨꯛ ꯊꯕꯛ ꯆꯠꯀꯗꯕꯩꯀꯣ
ꯑ ꯑꯩꯒꯤ ꯑꯁ ꯅꯨꯡꯊꯤꯟ ꯇꯨꯝꯕꯁꯦ ꯃꯪꯂꯥꯛꯅꯕ ꯍꯥꯏꯕ꯭ꯔꯣ ꯀꯩꯅꯣꯃ ꯇꯧꯕꯗꯣ
ꯑꯥ
ꯑꯗꯨ ꯌꯥꯝ ꯇꯧꯒꯜꯂꯦ ꯀꯃꯥꯏꯅ ꯇꯧꯕꯅꯣ ꯈꯪꯗꯦ
ꯑꯦ ꯅꯨꯡꯊꯤꯟꯗ ꯍꯥꯏꯔꯤꯁꯦ ꯊ꯭ꯔꯤ ꯐꯣꯔꯒꯨꯝꯕꯗꯤ ꯇꯨꯝꯕꯗꯤ ꯐꯠꯇꯦ ꯍꯥꯏꯕꯅꯦꯕꯀꯣ
ꯑꯣ
ꯆꯤꯡꯒꯣꯝꯗꯗꯤ ꯃꯣꯏ ꯊꯕꯛ ꯆꯠꯄꯁꯤꯡꯗꯤ ꯀꯥꯈꯠꯂꯛꯄꯒꯤ ꯇꯥꯏꯃꯤꯡꯒꯨꯝꯕ ꯑꯣꯏꯌꯦ ꯑꯗꯨꯅ
ꯑꯣ
ꯑꯉꯥꯡꯒꯨꯝꯕ ꯇꯨꯝꯍꯟꯕꯁꯦ ꯐꯠꯇꯦ ꯍꯥꯏꯕꯅꯦꯕ ꯄꯨꯡ ꯃꯔꯤ ꯄꯨꯡ ꯃꯔꯤ ꯃꯈꯥꯏ ꯑꯗꯨꯒꯨꯝꯕ ꯃꯇꯝꯗ
ꯑꯣ
ꯑꯗꯨꯝꯥꯏꯅ ꯈꯪꯅꯔ ꯍꯥꯏꯔꯗꯤ ꯃꯖꯥ ꯇꯣꯉꯥꯟ ꯇꯣꯉꯥꯟꯅ ꯂꯩꯗꯅ ꯍꯥꯏꯕꯗꯤ ꯆꯤꯡꯒꯣꯝꯗꯗꯤ ꯂꯧꯗ ꯀꯨꯝꯕꯁꯦ ꯑꯗꯨꯒꯨꯝꯕ ꯃꯇꯝꯗ ꯍꯜꯂꯛꯑꯦꯗꯅꯀꯣ
ꯎꯝ
ꯑꯗꯨꯒꯨꯝꯕ ꯃꯇꯝꯗ ꯇꯨꯝꯕꯁꯦ ꯐꯠꯇꯦ ꯍꯥꯏꯕꯅꯦꯕ
ꯑꯣ ꯅꯪ ꯀꯥꯏꯗ ꯇꯝꯗ ꯂꯩꯕ꯭ꯔꯥ ꯀꯥꯏꯗ ꯂꯩꯕ꯭ꯔꯣ
ꯍꯧꯖꯤꯛꯅ ꯇꯝꯗ ꯂꯩꯌꯦ
ꯑꯣ
ꯇꯝꯗ ꯂꯩꯌꯦ ꯌꯨꯝꯕꯨꯗꯤ ꯆꯤꯡꯗ ꯂꯩꯌꯦꯗ
ꯑꯈꯣꯏꯁꯨꯅꯦ ꯌꯨꯝꯗꯤ ꯆꯤꯡꯗꯅꯦ
ꯑꯥ ꯑꯗꯨꯅ ꯅꯨꯡꯉꯥꯏꯕꯅꯤ
ꯍꯣꯏ ꯅꯨꯡ ꯉꯥꯏꯇꯦꯗ ꯌꯨꯝ ꯌ ꯑꯁ ꯌꯨꯝ ꯊꯣꯛꯅꯤꯡꯉꯥꯏꯁꯨꯀꯣ
ꯑꯥ ꯑꯈꯣꯏꯁꯨꯅꯦ ꯊꯣꯛꯄꯁꯨ ꯌꯥꯗ꯭ꯔꯦ
ꯆꯠꯄꯁꯨ ꯈꯔ ꯅꯨꯡꯉꯥꯏꯔꯣꯏꯗꯕ ꯑꯗꯨꯒꯤ ꯑꯗꯨꯝ ꯂꯩꯕꯅꯦ ꯌꯥꯔꯗꯤ ꯖꯨꯂꯥꯏꯗꯗꯤ ꯊꯣꯛꯀꯅꯤꯗ
ꯖꯨꯂꯥꯏꯗ ꯑꯣ ꯊꯕꯛ ꯂꯩꯕ꯭ꯔꯣ
ꯂꯩꯕ ꯅꯠꯇꯦ ꯏꯆꯦꯁꯨ ꯁꯨꯇꯤ ꯍꯣꯂꯤꯗꯦ ꯂꯩꯌꯦꯕꯀꯣ ꯃꯥꯒꯤꯁꯨ ꯑꯗꯨꯒꯤ ꯃꯥ ꯃꯥꯒꯤꯗꯨ ꯂꯩꯕꯗꯣ ꯑꯗꯨꯝ ꯊꯣꯛꯈ꯭ꯔꯁꯤꯔꯥ ꯍꯥꯏꯅ ꯑꯁꯤꯗꯤ ꯌꯥꯝ ꯁꯥꯏꯌꯦꯕ ꯂꯩꯕꯗꯣꯀꯣ ꯑꯗꯨꯒꯤ ꯁꯥ ꯁꯥꯕꯒꯤ ꯂꯩꯕ ꯉꯝꯗꯦ
ꯂꯧꯒꯤ ꯃꯇꯝꯁꯨ ꯑꯣꯏꯔꯦ ꯅꯣꯏꯗꯤ ꯂꯧꯗꯤ ꯂꯣꯏꯔꯕ ꯀꯃꯥꯏꯅ ꯇꯧꯒꯦ ꯅꯣꯏ ꯀꯔꯝꯕ ꯐꯥꯔꯃꯤꯡꯒꯨꯝꯕꯩ ꯇꯥꯏꯞꯇ ꯇꯧꯒꯦ ꯍꯥꯏꯕꯗꯤ ꯑꯗꯨꯝ ꯗꯨꯝ ꯆꯤꯡꯗꯗꯤ ꯀꯩꯅꯣꯝꯃꯗꯤ ꯇꯧꯋꯤꯗꯅ ꯍꯥꯏꯕꯗꯤ
ꯈꯨꯠ ꯈꯨꯠꯅ ꯏꯁꯤꯡ ꯂꯩꯔꯒ ꯐꯧ ꯇꯤꯛ ꯇꯤꯛ ꯇꯤꯛ ꯑꯣꯏꯕ꯭ꯔꯣ
ꯑꯥ ꯏꯁꯤꯡꯗ ꯑꯣꯏꯅ ꯇꯧꯕ꯭ꯔꯥ
ꯍꯣꯏ ꯏꯁꯤꯡꯗ ꯑꯣꯏꯅ ꯇꯧꯋꯦ
ꯑ ꯑ ꯑꯈꯣꯏꯁꯨ ꯏꯁꯤꯡꯅ ꯑꯣꯏꯅ ꯇꯧꯋꯦ ꯑꯈꯣꯏꯁꯨ ꯏꯁꯤꯡꯗ ꯑꯣꯏꯅ ꯇꯧꯋꯦ ꯑꯈꯣꯏꯁꯦ ꯀꯩꯅꯣ ꯇꯧꯒꯗꯕ ꯃꯥꯜꯂꯦ ꯅꯛꯅꯒꯗꯧꯕ ꯃꯥꯟꯁꯤꯜ ꯂꯥꯛꯑꯦ
ꯍꯣꯏ ꯀꯅꯥ ꯈꯪ ꯇꯜꯂꯦꯗ ꯑꯩꯗꯤ
ꯌꯥꯝ ꯅꯛꯑꯒ ꯂꯩꯔꯝꯗꯅ ꯍꯣꯏ ꯏꯁꯇꯥꯜꯗꯨꯀꯣ ꯌꯦꯟꯁꯥꯡ ꯆꯥꯕꯗꯨꯒ ꯀꯔꯤ ꯀꯔꯤ ꯈꯥꯔ ꯈꯥꯔꯒ ꯃꯥꯟꯗꯤ ꯃꯥꯟꯅꯔꯛꯄꯖꯥꯠꯅꯦ
ꯌꯥꯝ ꯅꯛꯅ ꯂꯩꯒꯗꯕ ꯃꯥꯂꯦ ꯍꯥꯏꯕꯗꯤ ꯎꯝ
ꯍꯥꯏꯕꯗꯤ ꯅꯣꯏꯅ ꯏꯟꯁꯥꯡ ꯆꯥꯕ ꯇꯥꯏꯞꯇꯨꯒ ꯈꯔꯗꯤ ꯃꯥꯟꯅꯩ
ꯃꯥꯟꯅꯔꯝꯒꯅꯤꯗ ꯍꯣꯏ ꯆꯤꯡꯗ ꯑꯌꯥꯝꯕꯗꯤ ꯑꯈꯣꯏꯗꯤ ꯑꯗꯨꯝ ꯆꯥꯃꯤꯟꯅꯕꯗ ꯍꯥꯏꯕꯗꯤ ꯐꯧꯒꯨꯝꯕ ꯇꯧꯕꯁꯨ ꯑꯗꯨꯒ ꯂꯧꯗ ꯀꯩꯀꯩ ꯊꯥ ꯊꯥꯕꯁꯨ ꯂꯣꯏ ꯃꯟꯅꯔꯁꯤꯕꯨ
ꯍꯣꯏ ꯑꯗꯨꯕꯨꯗꯤ
ꯍꯪ ꯑꯥ ꯊꯕꯛ ꯅꯨꯡꯊꯤꯟꯗꯗꯤ ꯀꯩꯗꯧ ꯊꯕꯛ ꯆꯠꯂꯤꯔꯣ
ꯑꯩ ꯍꯧꯖꯤꯛꯀꯥꯟꯗꯤ ꯊꯕꯛ ꯆꯠꯇꯦ ꯊꯕꯛ ꯆꯠꯇꯦ ꯍꯥꯏꯕꯗꯤ ꯑꯩ ꯅꯍꯥꯟꯈꯛ ꯏꯟꯇꯔꯟꯁꯤꯞ ꯄꯨꯕ ꯂꯣꯏꯕꯗ ꯉꯥꯏꯔꯤꯌꯦꯕꯀꯣ
ꯑꯆꯥ ꯆꯥ ꯆꯥ ꯆꯥ
ꯑꯩꯅ ꯊꯥ ꯑꯅꯤ ꯑꯍꯨꯝ ꯃꯔꯤꯁꯦ ꯐ꯭ꯔꯤꯗ ꯑꯗꯨꯝ ꯂꯩꯒꯦ ꯍꯥꯏꯅ ꯈꯜꯂꯕ ꯑꯗꯨꯒꯤ ꯅꯠꯇꯦ ꯑꯗꯨꯝ ꯍꯥꯏꯕꯗꯤ ꯊꯥ ꯑꯅꯤ ꯑꯍꯨꯝ ꯐꯔꯤ ꯂꯩꯕꯁꯤꯗꯤ ꯄꯥꯝꯗ꯭ꯔꯣꯅꯦ
ꯍꯣꯏ
ꯑꯗꯨꯒꯤ ꯑꯩꯅ ꯑꯁ ꯊꯕꯛꯁꯨ ꯊꯤꯗꯦ ꯊꯤꯅꯤꯡꯗꯕ ꯑꯗꯨ ꯑꯗꯨꯝ ꯄꯪꯂꯩꯗ ꯂꯩꯒꯦ ꯍꯥꯏꯅ
ꯍꯥꯏꯁꯦ ꯍꯥꯟꯅꯒꯤꯒ ꯃꯥꯟꯅꯗ꯭ꯔꯦꯗ ꯍꯥꯏꯕꯗꯤ ꯂꯝ ꯀꯣꯏꯕ ꯆꯠꯄꯁꯨ ꯈꯥꯔ ꯔꯤꯛꯁ ꯑꯣꯏꯕꯒꯤꯀꯣ ꯅꯨꯡꯉꯥꯏꯕꯗꯣ ꯌꯧꯗꯔꯦꯕ
ꯎꯝ ꯈꯪꯗꯦ ꯑꯁ ꯑꯩꯅ ꯐ꯭ꯔꯤꯗꯤ ꯊꯥ ꯑꯃꯗꯤ ꯁꯨꯔꯦꯕ ꯂꯩꯔꯤꯁꯦ ꯑꯗꯨ ꯇꯥꯎ ꯀꯣꯏꯕꯗꯤ ꯑꯃ ꯁꯨ ꯆꯠꯇ꯭ꯔꯤ ꯔꯨꯝ ꯃꯅꯨꯡꯗ ꯑꯗꯨꯝ ꯂꯩꯔꯤꯌꯦ
ꯑ ꯑꯣ ꯑꯣ ꯃꯔꯛ ꯃꯔꯛ ꯇ ꯄꯣꯠ ꯂꯩꯅꯤꯅ ꯊꯣꯛꯄꯒꯨꯝꯕ
ꯀꯅꯤ ꯍꯥꯏꯕꯗꯤ ꯑꯈꯣꯏ ꯂꯩꯕ ꯂꯩꯀꯥꯏꯗꯣ ꯃꯌꯥꯡ ꯉꯥꯛꯇ ꯑꯣꯏꯕꯒꯤꯀꯣ ꯑꯗꯨꯒꯤ ꯑꯩꯅ ꯊꯣꯛꯄꯗꯣ ꯍꯥꯏꯗꯤ ꯂꯣꯟꯁꯨ ꯑꯩ ꯍꯩꯇꯦꯕ
ꯑꯥ